ꯑꯣ
ꯅꯣꯡ ꯅꯣꯡꯈꯤꯇꯪ ꯈꯤꯇꯪ ꯇꯥꯔꯛꯦ
ꯅꯪ ꯃꯄꯥꯟꯗ ꯂꯩꯔꯤꯕꯣ
ꯍꯥꯏ ꯑꯗꯨꯗꯤ ꯃꯅꯨꯡ ꯆꯪꯉꯗꯤ ꯅꯦꯕꯥꯛ ꯌꯥꯗꯦꯅ
ꯑꯁ ꯅꯨꯡꯉꯥꯏꯇꯦꯅꯦ ꯅꯣꯡ ꯆꯨꯨꯔꯗꯤ ꯑꯃꯕꯨ ꯏꯁꯩ ꯏꯁꯥ ꯂꯦꯕ ꯂꯩꯅꯤꯀꯣ
ꯌꯥꯝ ꯌꯥꯝꯁꯔꯨꯛꯄꯗꯤ ꯅꯠꯇꯦꯗ
ꯑꯣ
ꯅꯅꯤ ꯏꯕꯣ ꯌꯦꯟ꯭ꯔꯣ
ꯌꯨꯝꯗ ꯆꯠꯂꯗꯤ ꯌꯦꯡꯉꯦ ꯑꯗꯣ ꯌꯦꯡꯗ꯭ꯔꯥ
ꯊ ꯏꯊꯟꯗ ꯂꯩꯔꯕꯅꯤꯅꯦ ꯑꯗꯨꯝ ꯌꯦꯡꯉꯣ ꯀꯩꯅꯣꯑꯣ
ꯍꯥꯏꯗꯤꯀꯣ ꯄꯨꯂꯞ ꯄꯨꯂꯞ ꯂꯩꯔꯀꯥꯟꯗꯣ ꯌꯦꯡꯕ ꯅꯨꯡꯉꯥꯏꯌꯦꯕ ꯑꯁꯤ ꯆꯗ ꯌꯦꯡꯉꯅꯦꯦ ꯇꯦꯗ
ꯑꯁ ꯑꯩꯒꯤ ꯑꯩꯗꯣ ꯌꯨꯝ ꯆꯠꯂꯨꯔꯒ ꯍꯂꯛꯄꯗ ꯑꯩꯈꯣꯏ ꯏꯆꯦꯅꯀꯣ ꯑꯩꯒꯤ ꯐꯤꯔꯣꯟꯜꯈꯩꯁꯨ ꯂꯣꯏꯅꯃꯛ꯫ ꯃꯥꯅ ꯂꯣꯏ ꯁꯦꯝꯗꯣꯛꯈ꯭ꯔꯕꯅꯦꯕꯀꯣ꯫ ꯐꯝꯐꯝꯗꯣ ꯑꯗꯨ ꯑꯩꯐꯥꯎ ꯒ꯭ꯌꯥꯟ ꯇꯥꯗ꯭ꯔꯦ ꯏꯁꯥꯁꯦ ꯅꯣꯏ ꯈꯠꯂꯛꯄꯒꯤꯅꯦ ꯐꯤꯔꯣꯜꯁꯨ ꯁꯦꯠꯄ ꯅꯨꯡꯉꯥꯏꯇꯔꯤꯅꯦ ꯇꯧꯔꯤꯁꯦ
ꯅꯣꯡ ꯆꯨꯔꯛꯑꯒ ꯀꯥꯡꯕ ꯌꯥꯝ ꯂꯥꯛꯏꯁꯦ
ꯂꯕꯗꯣ ꯍꯥꯏꯥꯏꯌꯣ
ꯉꯁꯥꯏꯗꯤ ꯑꯗꯨꯝ ꯀꯥꯡ ꯂꯥꯛꯑꯁꯨ ꯌꯥꯝꯄꯥꯛꯥꯛ ꯂꯥꯛꯇꯕꯅꯦꯕ ꯍꯧꯖꯤꯛ ꯅꯣꯡ ꯆꯨꯔꯛꯑꯒ ꯀꯉ ꯂꯣꯏꯔꯦ
ꯑꯣ ꯅꯪ ꯅꯣꯡ ꯆꯨꯨꯔꯁꯨ ꯃꯄꯥꯥꯟꯅ ꯑꯗꯨꯝ ꯂꯩꯔꯅꯤ
ꯂꯩꯅꯤ
ꯑ ꯃꯦꯇ ꯂꯅꯤꯗ ꯋꯥꯁꯨꯡꯒ ꯌꯥꯗ ꯃꯦꯇ ꯂ ꯌꯥꯅꯤꯗꯕꯁꯨꯡ ꯀ ꯌꯥꯗ
ꯌꯥꯗꯦ ꯄꯂꯖꯗꯦ ꯈꯪꯉꯤꯗꯅꯤ
ꯑ
ꯍꯥꯏꯗꯂꯁꯨ ꯈꯪꯉꯤꯗꯨꯅꯤ
ꯑꯩꯒꯤꯅꯦ ꯑꯁ ꯀꯩꯅꯣ ꯇꯧꯋ ꯑꯩ ꯑꯩꯒꯤꯅꯦ ꯐꯨꯔꯤꯠ ꯑꯃꯨꯕ ꯇꯤ ꯁꯔꯠꯁꯦ ꯌꯥꯝꯃꯦ
ꯑ ꯌꯦꯦꯟꯊꯣꯛꯈ꯭ꯔꯣ ꯁꯦꯀꯦꯟ ꯍꯦꯟꯗ ꯄꯤꯊꯣꯛꯈ꯭ꯔꯣ
ꯇꯔꯨꯛ ꯇꯔꯦꯠꯃꯨꯛ ꯁꯨꯕ ꯃꯥꯜꯂꯦꯅꯦ ꯑꯁ ꯂꯣꯏꯅ ꯑꯃꯨꯛꯕ ꯉꯥꯛꯇꯅꯦ ꯑ
ꯑꯃꯨꯛ ꯌꯥꯝ ꯄꯥꯝ ꯃꯥꯜꯂꯦ ꯅꯪꯒꯤꯁꯦ
ꯈꯪꯗꯦ ꯑꯩꯁꯨ ꯂꯩꯕꯇꯕꯣ ꯑꯗꯨꯝ ꯑꯃꯨꯕꯒ ꯑꯃꯨꯕꯒ ꯑꯉꯧꯕꯒ ꯑꯗꯨꯝ ꯐꯖꯕꯗꯣ
ꯎꯝ ꯎꯗꯤ ꯌꯥꯝꯄ ꯂꯩ ꯂꯩꯗ ꯃꯨꯕ ꯑꯍꯨꯝ ꯃꯔꯤ ꯃꯔꯤ ꯇꯠꯅꯤ
ꯐꯔꯣꯖꯤꯛ
ꯑꯩ ꯁꯝ ꯑꯃꯨꯕ ꯁꯪꯖꯔꯒꯗꯨꯗ ꯎ
ꯀꯩꯅꯣ ꯅꯪ ꯁꯪ ꯀꯩ ꯃꯆꯨ ꯁꯪꯒꯦ
ꯑꯩꯗꯣ ꯍꯩꯄꯥꯥꯛ ꯁꯥꯕꯩꯀꯣ ꯑꯩ ꯁꯝ ꯑꯉꯥꯡꯕ ꯑꯃ ꯀꯔꯤ ꯃꯆꯨꯅꯣ ꯃꯆꯨꯕꯨꯗꯤ ꯀꯥꯎꯔꯦꯗ ꯑꯩꯒꯤ ꯑꯩꯒꯤꯗꯤ ꯑꯩꯒꯤ ꯇꯩꯅꯕꯗꯤ ꯁꯨꯡꯂꯩ ꯂꯩꯗꯦꯕꯀꯣ ꯑꯗ ꯏꯅꯥꯎꯅꯨ ꯅꯨꯄꯤ ꯃꯣꯏꯒꯤ ꯑꯗꯨꯝ ꯀꯩꯅꯣ ꯇꯧꯕꯗ ꯏꯅꯥꯎꯅꯨꯄꯤꯗꯤ ꯃꯆꯥ ꯃ ꯌꯥꯝ ꯁꯪꯉꯦꯕ
ꯆꯄꯔꯤ ꯍꯥꯏꯔꯣ
ꯃꯥꯁꯤꯒꯣ ꯃꯁꯥ ꯃ ꯁꯛꯃꯟꯕꯒꯤꯀꯣ ꯃꯁꯥ ꯁꯝꯗꯣ ꯏꯔꯨꯖꯕꯗ ꯄꯤꯡ ꯀꯂꯔ ꯇꯥꯕꯅꯦꯕ
ꯅꯪꯁꯨ ꯑꯗꯨꯗ ꯌꯥꯎꯁꯤꯂꯔꯣ ꯅꯪꯁꯨ ꯆꯄ꯭ꯔꯤꯅꯤ ꯅꯤꯕꯤ ꯁꯔꯤꯔꯣ
ꯆꯗ ꯍꯦ ꯑꯩ ꯁꯥꯗꯦ
ꯑꯩ ꯁꯝ ꯀꯂ ꯇ ꯇꯨꯀ ꯆꯦ
ꯑ ꯑꯗꯨꯅꯁꯨ
ꯀꯦ
ꯑꯩꯒꯤ ꯁꯝꯗꯣ ꯎ ꯕꯎꯋꯦꯕ ꯍꯥꯏꯗꯤꯦ ꯌꯥꯝ ꯃꯨꯕ ꯑꯣꯏꯗꯦꯕ ꯑꯩꯒꯤ ꯁꯝꯗꯣ
ꯃꯨꯠ
ꯑ ꯑꯃꯨꯕ ꯁꯪꯈ꯭ꯔꯕꯅꯦ ꯑꯩꯗꯣ ꯁꯝ ꯅꯍꯥꯟꯃꯨꯛ ꯋꯥꯎꯕꯒꯤꯀꯣ ꯆꯪꯈ꯭ꯔꯕꯅꯦ ꯑꯗꯣ ꯑꯃꯨꯛ ꯋꯥꯎꯔꯔꯣꯏꯒꯦ ꯈꯪꯗꯦ
ꯅꯣꯡ ꯀꯜꯂꯛꯑꯦꯍꯦ
ꯍ
ꯋꯥꯂꯗꯅꯤ ꯅꯣꯡꯅ ꯈꯥꯝꯃ ꯉꯝꯃꯣꯏ ꯁꯤ ꯀꯧꯗ
ꯀꯅꯥꯃ ꯇꯗꯁꯨꯠꯊꯅ
ꯎꯝ ꯎꯝ ꯂꯣꯡꯁꯨꯒꯦꯔ ꯍꯥꯒꯦꯔ ꯃꯑꯣ ꯑꯂꯗ ꯇꯧꯅ ꯇꯧꯐꯝ ꯂꯩꯕ ꯇꯧꯅꯤꯅ
ꯍ ꯇꯧꯋꯥꯣ ꯇꯧꯣ ꯇꯧꯒꯗꯦꯕꯅꯤꯅꯠꯇ
ꯎꯝꯝ ꯍꯣꯏ ꯂꯩꯗꯍꯗꯤꯗꯤ ꯀꯇꯩ ꯈ꯭ꯔꯤꯁ ꯌꯠ ꯈꯥꯏꯔꯖꯣ ꯑꯗꯨꯗꯤ ꯀꯇꯦ ꯀꯣꯦ ꯀꯣꯂꯔ ꯑꯗꯨꯅꯤ
ꯑꯗꯨꯗ ꯆꯪꯈ꯭ꯔꯣ ꯅꯪꯁꯨ ꯅꯨꯡꯥꯏ
ꯍꯥꯏꯗꯤ
ꯍꯣꯏ ꯅꯧ ꯁꯨꯕ ꯃꯥꯔ
ꯅꯣꯏ ꯆ ꯎꯗ꯭ꯔꯣ ꯑꯗ
ꯑꯩꯗꯤꯀꯣ ꯑꯗꯨꯝ ꯐꯦꯟ ꯊꯥꯔꯒ ꯂꯩꯕꯅꯤꯅꯀꯣ ꯅꯣꯡ ꯃꯈꯣꯟꯜꯁꯨ ꯇꯥꯗꯦꯕ ꯑꯩꯗꯨ ꯀꯟꯗ꯭ꯔꯤꯐꯥꯎ ꯇꯥꯗꯦꯕ ꯑꯣ ꯑꯩ ꯐ꯭ꯔꯦꯟ ꯊꯥꯔ ꯑꯗꯨꯝ
ꯎꯝ ꯑ ꯐꯦꯅꯍꯥꯔꯕ ꯀꯦ ꯌꯣꯃꯒ ꯇꯨꯕꯣ
ꯄꯟ
ꯎꯝꯗ ꯀ꯭ꯋꯥꯗ ꯉ
ꯅꯨꯡꯉꯥꯏꯦ ꯑꯗꯨꯗ
ꯌꯥꯗ꯭ꯔꯦ ꯈꯅꯥꯎ ꯌꯥꯗ꯭ꯔꯦ
ꯅꯪꯅꯦꯀꯣ ꯈꯅꯥꯎꯅ ꯎ ꯀꯥꯡ ꯄꯥꯏꯁꯜꯂꯦ ꯍꯥꯏꯕꯗꯣ ꯀꯩꯅꯣ
ꯎꯝ ꯏꯔ ꯏꯔ
ꯑ ꯅꯪꯅꯦ
ꯎꯝ ꯉꯔꯥꯡꯅꯤꯅꯦ ꯍꯜꯂꯣ ꯍꯥꯏ ꯀꯩꯅꯕ ꯄꯁꯤꯟꯗ
ꯠꯖꯅꯤꯅ
ꯀ ꯌꯥꯝ ꯃꯟꯃꯔꯁꯦ ꯁꯤꯅꯤ
ꯎ ꯅꯣꯡꯗꯣ ꯆꯨꯔꯗꯤꯀꯣ ꯌꯥꯝꯨ ꯌꯥꯝ ꯆꯨꯔꯗꯤ ꯐꯅꯦꯕꯀꯣ ꯍꯧꯖꯤꯛ ꯂ ꯃꯇꯝꯅꯤꯅꯀꯣ
ꯎꯝ
ꯑꯩꯈꯣꯏ ꯑꯩꯈꯣꯏ ꯂꯧꯗꯣ ꯍꯟꯗꯛꯁꯨ ꯁꯨꯅꯤꯡꯉꯥꯏ ꯃꯤ ꯂꯩꯇꯦ
ꯝ
ꯑꯩꯈꯣꯏ ꯕꯕꯥꯗꯣ ꯃꯊꯟ ꯃꯊꯟꯗ ꯑꯗꯨꯝ ꯁꯨꯋꯦꯕꯀꯣ ꯃꯥꯗꯤꯒꯣ
ꯌꯦꯦꯛꯅꯤꯡꯉꯥꯏꯁꯨ ꯄꯩꯁꯥ ꯂꯩꯇꯕ
ꯑꯣ
ꯅꯪ ꯀꯩꯅꯣ ꯈꯪꯕ꯭ꯔꯥ ꯊꯪꯉꯝ ꯑꯃ ꯂꯧꯔꯥꯛ ꯑꯃ ꯑꯗꯨꯒꯨꯝꯕꯗꯤ ꯈꯪꯕ꯭ꯔꯥ
ꯁꯪꯉꯃꯣ ꯐꯪꯉꯉ ꯑꯗꯨꯗꯤ
ꯏꯁ ꯑꯩꯁꯦ ꯀꯩꯒꯤꯅꯣ ꯈꯪꯗꯦ ꯅꯪꯁꯦ ꯈꯪꯉꯝꯗꯣꯏ ꯌꯥꯝ ꯃꯥꯟꯗꯦ
ꯅꯪ ꯁꯤ ꯌꯥ ꯑꯣꯁꯤꯇꯦꯗ
ꯑ ꯁꯁꯁ
ꯐꯅꯤ ꯋꯥ ꯃꯦꯗ
ꯍ ꯅꯣ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
ꯑꯩꯗꯤꯒꯣ ꯑꯩꯈꯣꯏ ꯌꯨꯝ ꯊꯪꯅꯕ ꯃꯣꯏꯒꯤ ꯋꯥꯏꯐꯥꯏꯔꯥꯔꯒ ꯁꯝꯃꯦꯕ ꯀꯧꯕꯣ
ꯑꯗꯨꯗ ꯀꯝꯕ ꯐꯠꯇ ꯐꯠꯇꯕ ꯇ ꯑꯣꯅꯤ
ꯑꯗꯨ ꯀꯨꯏꯔꯦ ꯑꯩꯅ ꯁꯝꯕꯗꯣ
ꯂꯧꯒꯦ ꯊ ꯂꯧꯒꯦ ꯍꯔ ꯑꯗꯨ ꯑꯃ ꯇꯧꯅꯨꯅꯦꯍ
ꯑꯩ ꯀꯗꯥꯏꯗꯒꯤ ꯂꯧꯔꯛꯄꯅꯣꯁꯨ ꯈꯪꯗꯦ ꯑꯩꯗꯣ ꯍꯥꯏꯗꯤ ꯑꯩꯒꯤ ꯊꯪꯅꯕ ꯅꯨꯄꯤꯗꯣ ꯃꯥꯁꯨ ꯇ꯭ꯔꯥꯏꯞꯅꯦꯕꯀꯣ ꯑꯗꯣ ꯃꯩꯇꯩ ꯅꯨꯄꯥ ꯀꯣꯏꯌꯦꯕ ꯑꯗꯣ ꯑꯁꯤꯗ ꯃꯣꯏꯒꯤ ꯌꯨꯝꯗꯣ ꯅꯛꯅꯩꯌꯦꯕꯀꯣ
ꯑꯝ
ꯂꯧꯔꯛꯄꯅꯦꯕ ꯑꯩꯁꯨ ꯑꯗꯨꯝ ꯁꯝꯃꯦ ꯑꯗꯨꯝ ꯔꯤꯆꯥꯔꯖ ꯀꯥꯞꯇꯦ ꯀꯥꯞꯇꯕꯁꯨ
ꯑꯩꯁꯦ ꯍꯧꯖꯤ ꯃꯤꯁꯔ ꯇꯇꯁꯤ ꯑꯩꯈꯣꯏ ꯀꯩꯅꯣ ꯍꯥꯟꯅ ꯂꯩꯔꯝꯕ ꯌꯨꯝꯕꯨꯍꯣꯏ ꯋꯥꯏꯐꯥꯏ ꯂꯧꯏ ꯍ
ꯀꯩꯅꯣ ꯅꯣꯏꯅ ꯂꯩꯕꯗꯨꯁꯨ ꯔꯦꯟꯗꯣ
ꯑ
ꯑꯁ ꯅꯨꯡꯉꯥꯏꯕ꯭ꯔꯣ ꯑꯗꯨꯗꯤ
ꯍꯣꯏ ꯀꯩꯅꯣꯈꯣꯏꯅꯤꯗ ꯑꯣ ꯏꯅꯦ ꯈꯣꯏ ꯏꯅꯦꯗ ꯑꯗꯨꯒꯤ
ꯅꯅꯦ ꯑꯩꯈꯣꯏꯒꯤ ꯔꯦꯟ ꯍꯥꯏꯕ
ꯎꯝ
ꯑꯣ ꯊꯥꯗ ꯅꯣꯏꯁꯨ ꯄꯩꯁꯥ ꯊꯤꯕ꯭ꯔꯥ ꯑꯗꯨꯗꯤ
ꯑꯥꯎ ꯂꯤꯁꯤꯡ ꯑꯃꯉꯥ
ꯂꯤꯁꯤꯡ ꯃꯉꯥ ꯀꯥ ꯀꯌꯥꯅꯣ
ꯑꯅꯤ
ꯑꯣ ꯑꯅꯤꯒ ꯂꯤꯁꯤꯡ ꯃꯉꯥ ꯑꯗꯨꯗꯤ ꯃꯩꯒ ꯏꯁꯤꯡꯒꯗꯤ
ꯃꯩ ꯏꯁꯤꯡꯗꯤ ꯑꯗꯨꯝ ꯃꯣꯏꯅ ꯑꯗꯨꯝ ꯀꯩꯅꯣ ꯇꯧꯔꯗꯤ ꯄꯨꯊꯣꯛꯃꯤꯟꯅꯁꯦ ꯍꯥꯏꯗꯤ ꯑꯗꯨꯝ ꯄꯨꯊꯣꯛꯑꯦ ꯃꯣꯏꯅ ꯑꯗꯨꯝ ꯍꯥꯞꯄꯤꯔꯗꯤ ꯑꯗꯨꯝ ꯍꯥꯞꯄꯤꯔꯦ ꯏꯁꯤꯡꯗꯤ ꯑꯗꯨꯝ ꯐ꯭ꯔꯤꯅꯦꯗ ꯎ ꯃꯩꯕꯨꯗꯤ ꯃꯣꯏꯅ ꯑꯗꯨꯝ ꯍꯥꯏꯔꯛꯑꯦꯗ ꯑꯗꯨꯝ ꯃꯩꯒꯤ ꯕꯨꯁꯦ ꯈꯤꯇꯪ ꯀꯩꯅꯣ ꯇꯧꯔꯦ ꯑꯗꯨꯝ ꯂ ꯄꯨꯅ ꯍꯥꯞꯃꯤꯟꯅꯁꯦ ꯍꯥꯏꯔꯗꯤ ꯑꯗꯨꯝ ꯍꯥꯞꯄꯤꯟꯅꯔꯦ ꯅꯠꯇ꯭ꯔꯗꯤ ꯃꯣꯏ ꯑꯗꯨꯝ ꯂꯩꯔꯗꯤ ꯃꯣꯏ ꯍꯥꯞꯄꯤꯦꯗ ꯍꯥꯏ
ꯅꯣꯏꯒꯤ ꯔꯦꯟꯗꯣ ꯃꯤ ꯀꯌꯥ ꯂꯩꯦ
ꯑꯦ ꯁꯥꯡꯔꯤ ꯈꯣꯏꯔꯦꯟꯁꯦ ꯃꯤ ꯑꯃ ꯑꯅꯤ ꯑꯍꯨꯝ ꯃꯔꯤ ꯍꯧꯖꯤꯛꯇꯤ ꯃꯔꯤꯒꯤꯇ ꯉꯥꯏꯔꯦ
ꯑꯗꯣ ꯄꯩꯁꯥ ꯈꯥꯏꯒꯠꯂꯒ ꯂꯩꯕ꯭ꯔꯣ ꯑꯗꯨ ꯊꯣꯛꯂꯕꯣ ꯀꯃꯥꯏꯅ ꯇꯧꯔꯒ ꯂꯩꯅꯣ
ꯎꯝ ꯍꯣꯏ ꯌꯥꯝ ꯏꯌꯥꯝꯕ ꯑꯅꯤꯕ ꯊꯕꯛ ꯇꯧꯔ ꯂꯩꯑꯦ ꯑꯗꯨꯒ ꯏꯅꯦꯅ ꯐꯤꯗꯨꯣ ꯂꯩꯕ ꯑꯩꯅ ꯐ꯭ꯔꯤꯗ ꯂꯩꯔꯦ
ꯑꯣ ꯅꯪꯁꯨ ꯐꯤ ꯇꯨꯕꯗ ꯇꯝꯁꯜꯂꯣ ꯑꯗꯨꯗꯤ
ꯔꯥꯔꯤ
ꯑꯦ ꯄꯙꯥꯏꯖꯤ ꯍꯥꯏꯏꯌꯦ ꯇꯨꯣ
ꯏ ꯗ꯭ꯔꯦꯁ ꯑꯥꯏꯇ ꯇꯝꯅꯤ ꯉꯗꯤ ꯂꯥꯛꯑꯣ
ꯑꯩꯈꯣꯏꯒꯤꯁꯨ ꯁꯤꯗꯩ ꯃꯦꯆꯜꯂꯌꯦꯦ
ꯍꯥꯏ ꯀꯥꯏ ꯅꯅꯥꯖꯤꯗꯤ
ꯑꯩꯗꯤ ꯍꯥꯏ ꯍꯥꯏ
ꯃꯦꯆꯤꯤꯟ ꯂꯩ ꯑꯩ ꯍꯥꯏꯒꯦꯔ ꯈ ꯂꯩ
ꯑꯗꯣ ꯈꯔ ꯈꯔ ꯈꯔ ꯈꯔ ꯀꯣ ꯀꯔꯝ ꯀ ꯇꯣ ꯍꯔꯅꯦ ꯑ ꯈꯔ ꯈꯔꯗꯤ ꯍꯩꯌꯦꯕꯀꯣ ꯑꯗꯨꯒ ꯇꯝꯕꯗ ꯑꯩꯅ ꯃꯈꯥꯗ ꯂꯪ ꯀꯩꯀꯥ ꯍꯥꯞꯄꯗꯣ
ꯎꯝ
ꯀꯩꯅꯣ ꯑꯩꯅ ꯂꯣꯏ ꯁꯣꯏꯍꯟꯈ꯭ꯔꯕ ꯃꯦꯆꯤꯟꯗꯣ ꯑꯗꯣ ꯏꯆꯦ ꯏꯆꯦꯅ ꯁꯥꯎꯋꯦꯕ ꯑꯩꯉꯣꯟꯗ ꯅꯪ ꯃꯊꯪꯗꯒꯤꯗꯤ ꯃꯦꯆꯤꯟ ꯃꯦꯆꯤꯟꯁꯤꯦ ꯄꯥꯏꯕ ꯌꯥꯔꯔꯣꯏ ꯍꯥꯏꯌꯦꯕꯀꯣ ꯑꯩꯉꯣꯟꯗ ꯑꯗꯨ ꯃꯇꯨꯡ ꯁꯨꯝ ꯄꯥꯏ ꯦ ꯍ ꯔꯦ
ꯄꯥꯏ ꯂꯩꯇ ꯍꯦ ꯑꯗꯨꯗꯤ ꯇ ꯌꯥꯔꯗꯤ
ꯐꯤ ꯁꯥꯕꯨꯗꯤ ꯍꯩꯌꯦ
ꯐꯔꯦ ꯀꯩꯅꯣ ꯑꯗꯨꯗꯤ
ꯃꯣꯏꯅ ꯐꯤ ꯁꯥꯕ ꯍꯩꯇꯕꯀꯣ ꯑꯩꯅ ꯐꯤ